ꯑꯣ
ꯍꯜꯂꯣ ꯇꯥꯕ꯭ꯔꯣ ꯑꯥꯎ ꯇꯥꯏꯌꯦ
ꯀꯣꯗꯣꯔꯤꯅꯣ
ꯑꯁ ꯆꯥꯛ ꯏꯟꯁꯥꯡ ꯊꯣꯡꯒꯦꯅ ꯇꯧꯔꯤꯌꯦ ꯑꯗꯨ ꯅꯪꯗꯤ ꯀꯗꯥꯏꯗ ꯂꯩꯕ꯭ꯔꯣ
ꯌꯨꯝꯗ ꯂꯩꯌꯦ ꯑꯃꯨꯡ ꯇꯨꯝꯃꯒ ꯂꯩꯌꯦ ꯐꯥꯃꯨꯡꯗ
ꯑꯣ ꯅꯪꯗꯤ ꯀꯩ ꯂꯝꯗꯒꯤꯅꯣ
ꯖꯤꯔꯤꯕꯥꯝꯗ ꯖꯤꯔꯤꯕꯥꯝꯗ ꯎꯝ
ꯑꯣ ꯑꯣ ꯑꯣ ꯑꯣ
ꯈꯪꯕ꯭ꯔ
ꯈꯪꯉꯦ ꯈꯪꯉꯦ ꯍꯣꯏ
ꯀꯩ ꯐꯟꯗꯥꯢ ꯑꯣ ꯑꯣ ꯀꯩ ꯐꯨꯟꯗꯥꯢ ꯑꯣ ꯑꯁ ꯁꯧꯒ꯭ꯔꯤꯒ ꯉꯁꯤꯗꯤ ꯀꯥꯡꯁꯣꯏ ꯆꯥꯒꯅꯤ
ꯅꯪꯗꯤ
ꯑꯩꯗꯤ ꯂꯦꯡꯃꯥꯏ ꯁꯤ ꯀꯩꯐꯨꯟꯗ ꯀꯩꯐꯨꯟꯗꯏ ꯍꯥꯏꯁꯤ ꯎꯝ ꯒꯥꯏꯐꯨ ꯈꯪꯕ꯭ꯔꯣ
ꯀꯩꯐꯨꯟꯗꯥꯏꯁꯦ
ꯔꯍꯥꯗꯤ
ꯑꯁ ꯈꯪꯗꯦꯗ
ꯑꯣ ꯑꯣ ꯑꯗꯨꯗꯤ ꯃꯣꯏꯗꯣ ꯀꯩꯐꯣꯟꯗꯥꯏꯗꯒꯤ ꯑꯣꯏꯔꯝꯗꯕ ꯃꯥꯜꯂꯦ
ꯔꯐꯨ ꯋꯥꯟꯗꯤ ꯀꯩꯅꯣꯗꯒꯤ ꯅꯠꯇ꯭ꯔꯥ ꯊꯤꯡꯒꯥꯎꯗꯒꯤ ꯅꯠ
ꯑꯥ ꯊꯤꯡꯒꯧ ꯊꯤꯡꯒꯧ ꯍꯣꯏ ꯍꯣꯏ ꯑꯩꯅ ꯀꯟꯐ꯭ꯌꯨꯁ ꯆꯠꯈ꯭ꯔꯦ ꯑꯗꯨꯒꯤꯅꯦ
ꯑꯣ ꯅꯪꯁꯦ ꯑꯥꯗ ꯂꯩꯕ꯭ꯔꯥ ꯃꯣꯏꯒ ꯂꯩꯃꯤꯟꯅꯕ꯭ꯔꯥ
ꯅꯍꯥꯟ ꯀꯣ ꯂꯩꯌꯦ ꯑꯗꯨ ꯃꯣꯏꯕꯨ ꯈꯪꯅꯕ ꯑꯗꯨꯒꯤ
ꯑꯣ
ꯆꯥꯛ ꯆꯥꯔꯕꯣ ꯅꯪꯗꯤ
ꯑꯩꯈꯣꯏ ꯆꯥꯔꯔꯣꯏ
ꯑꯣ ꯀꯩ ꯍꯦꯟꯖꯥꯡ ꯆꯥꯔꯕꯣ
ꯉꯁꯤꯗꯤ ꯁꯧꯒ꯭ꯔꯤ ꯆꯥꯏ
ꯑꯣ ꯑꯁ ꯑꯗꯨꯗꯤ ꯏꯟꯁꯥꯡꯗꯤ ꯃꯥꯟꯅꯗꯧꯕ ꯃꯥꯜꯂꯦ ꯑꯩꯈꯣꯏꯒꯤ ꯑꯍꯤ ꯑꯌꯨꯛ ꯑꯩꯈꯣꯏꯁꯨ ꯁꯧꯒ꯭ꯔꯤ ꯊꯣꯡꯉꯦ
ꯅꯣꯏꯒꯤ ꯁꯥꯏꯒ ꯀꯩꯅꯣ ꯄꯥꯎ ꯐꯥꯎꯅꯗ꯭ꯔꯣ ꯍꯥꯏꯁꯦ ꯑꯍꯥ
ꯍꯥꯥ
ꯅꯣꯏ ꯁꯥꯏꯒ ꯄꯥꯎ ꯐꯥꯎꯅꯗ꯭ꯔꯣ ꯍꯥꯏꯁꯦ
ꯑꯍꯪ ꯍꯪ ꯈꯪꯗꯦꯗ
ꯀꯔꯤ ꯃꯨꯛ ꯇꯧꯋꯦ ꯈꯪꯗꯦ ꯀꯥꯏꯅ ꯎꯝ ꯃꯨꯛ ꯈꯟꯅꯔꯝꯅꯤꯀꯣ ꯑꯩꯈꯣꯏ ꯀꯣꯜ ꯇꯧꯔꯒ ꯅꯪꯅ ꯀꯩꯅꯣ ꯇꯧꯕꯗꯒꯤ
ꯑꯁ ꯀꯗꯥꯏꯗꯒꯤ ꯁꯤꯗꯤ ꯁꯤꯗꯤ ꯁꯥꯟꯅꯕꯒꯤꯅꯦ ꯀꯩꯅꯣ
ꯑꯣ
ꯎꯝ ꯍꯩꯁ ꯇꯨꯝꯅꯤꯡꯕ ꯐꯥꯎꯋꯦꯍꯦ ꯉꯁꯤꯗꯤ ꯀꯩꯅꯣ ꯅꯨꯡꯗꯥꯡꯁꯨ ꯐꯖꯅ ꯇꯨꯝꯃꯤ ꯑꯩꯗꯣ
ꯑꯣ ꯅꯣꯏ ꯅꯣꯏꯗꯗꯤ ꯁꯥꯕ꯭ꯔꯣ
ꯁꯥꯏꯌꯦ ꯍꯣꯏ ꯑꯁ
ꯑꯥ
ꯕꯣꯜ ꯑꯃꯨꯛ ꯌꯦꯡꯉꯅꯤꯅꯦ ꯑꯗꯨꯒꯤ ꯀꯩꯅꯣ ꯐꯖꯅ ꯇꯨꯝꯗ꯭ꯔꯗꯤ ꯌꯥꯔꯣꯏꯍꯦ
ꯎꯜ ꯎꯝ ꯍꯨꯝꯍꯨꯝ
ꯑꯁ ꯅꯍꯥꯟꯗꯨ ꯑꯁ ꯉꯟꯅ ꯍꯧꯒꯠꯄꯅꯦ ꯑꯗꯨꯒꯤ ꯑꯁ ꯌꯥꯝ ꯇꯨꯝꯅꯤꯡꯕꯗꯨ
ꯎꯝ
ꯉꯁꯤꯁꯨ ꯑꯃꯨꯛ ꯂꯩꯔꯦ
ꯑꯩꯗꯤ ꯉꯁꯤꯅ ꯑꯍꯥꯟꯕꯅꯦ ꯁꯤꯒꯤꯁꯦ
ꯑꯣ ꯑꯗꯨꯒꯤ ꯑꯣꯏꯔꯦ
ꯍꯣꯏ ꯅꯪꯒꯤꯗꯤ ꯀꯨꯏꯔꯕꯣ
ꯀꯨꯏꯔꯦ
ꯑꯣ
ꯑꯁ ꯌꯥꯝ ꯁꯥꯏꯌꯦꯗ ꯑꯩꯈꯣꯏ ꯈꯨꯟꯗꯁꯤ ꯐꯦꯟ ꯎꯪꯉꯁꯨ ꯌꯥꯝ ꯀꯩꯅꯣ ꯇꯧꯗꯦꯅꯦ ꯐꯦꯟ ꯁꯦ ꯗ꯭ꯔꯀꯥꯔ ꯌꯥꯝ ꯂꯩꯇ꯭ꯔꯦꯅꯦ ꯁꯥꯃꯟꯕꯀꯣ ꯑꯁ ꯍ꯭ꯋꯥ ꯌꯨꯝꯗ ꯂꯩꯕꯁꯦ ꯑꯣꯏꯅ ꯋꯥꯔꯦꯅꯦ ꯌꯥꯝ ꯁꯥꯕꯒꯤ
ꯀꯔꯤꯁꯨ ꯇꯧꯗ꯭ꯔꯣ ꯅꯪꯗꯤ
ꯂꯧ ꯊꯕꯛ ꯁꯨꯏ ꯑꯣ
ꯑꯥ ꯑꯥ ꯑꯥ
ꯁ꯭ꯀꯨꯜ ꯁꯨ ꯇꯣꯛꯈ꯭ꯔꯕꯅꯤꯅ ꯀꯣꯂꯦꯖꯁꯧ ꯇꯣꯛꯑꯦ ꯑꯗꯨꯒꯤ ꯀꯩꯅꯩꯒꯤ ꯊꯕꯛꯁꯦ ꯂꯧ ꯇꯥꯔꯦꯃꯤ
ꯎꯄꯏ ꯂꯩꯇ꯭ꯔꯦ ꯇꯧꯕ ꯇꯥꯕꯅꯤꯅꯦ
ꯎꯝ ꯍꯝ ꯈ꯭ꯋꯥꯡꯅ ꯅꯥꯕꯅꯦ ꯑꯉꯥꯡ ꯑꯣꯏꯔꯤꯉꯩꯗ ꯈꯪꯗꯦꯗ
ꯎꯝ ꯂꯧꯗ ꯀ꯭ꯔꯤ ꯀ꯭ꯔꯤ ꯊꯥꯒꯦ ꯅꯣꯏꯗꯤ
ꯑꯧ ꯀꯩꯅꯣ ꯀꯩꯅꯣ ꯃꯩꯔꯦꯟꯒꯨꯝꯕꯗꯣ
ꯑꯣ ꯏꯟꯖꯥꯡ ꯅꯥꯄꯤ ꯌꯥꯝ ꯐꯖꯅ ꯊꯣꯛꯄ꯭ꯔꯥ ꯀꯃꯥꯏꯟ ꯇꯧꯕ꯭ꯔꯥ
ꯏꯖꯦꯡ ꯌꯥꯝ ꯐꯗꯦꯗ
ꯑꯣ
ꯆꯥꯛꯇꯤ ꯊꯣꯡꯉꯕꯣ
ꯊꯣꯡꯗ꯭ꯔꯤꯌꯦ ꯉꯁꯤꯗꯤ ꯁꯟꯗꯦꯅꯤꯅ ꯈꯔ
ꯑꯣ ꯑꯣ
ꯂꯩꯊꯣꯛꯀꯦꯅ ꯍꯥ
ꯎꯝ ꯂꯩꯊꯣꯛꯑꯣ ꯂꯩꯊꯣꯛꯑꯣ
ꯍꯣꯏ ꯍꯥꯥ
ꯅꯣꯏ ꯄꯟꯗ꯭ꯔꯣ
ꯅꯠꯇꯦ ꯑꯩ ꯏꯝꯐꯥꯜꯗ ꯂꯩꯌꯦ ꯑꯩꯗꯤ
ꯀꯩ ꯃꯩ ꯀꯣꯂꯦꯁ ꯀꯥꯕ꯭ꯔꯥ
ꯀꯣꯂꯦꯖꯇꯤ ꯂꯣꯏꯈ꯭ꯔꯦ ꯀꯣꯆꯤꯡ ꯑꯃ ꯌꯧꯕ ꯑꯩꯅ
ꯑꯣ ꯀꯔꯤ ꯀꯣꯆꯤꯡꯅꯣ
ꯁꯤ ꯖꯤ ꯑꯦꯐ ꯁꯤ ꯀꯣꯆꯤꯡ ꯍꯥꯏꯅ
ꯑꯣ ꯊꯕꯛ ꯈꯟꯒꯅꯤꯅꯦ ꯃꯤ ꯃꯆꯥꯗꯤ
ꯑꯁꯀꯥꯟꯕ ꯋꯅꯤꯠꯇꯗ ꯎꯄꯥꯏ ꯂꯩꯇꯕꯒꯤ ꯍꯧꯖꯤꯛꯗꯤ
ꯊꯕꯛ ꯈꯦꯟꯈ꯭ꯔꯅꯤꯅꯦ ꯀꯨꯏꯗ꯭ꯔꯤꯉꯩꯗ
ꯑꯁ ꯈꯪꯗꯦꯗ ꯗꯥꯎꯗ ꯂꯩꯌꯦ ꯑꯗꯨꯁꯨ ꯃꯅꯤꯄꯨꯔꯒꯤ ꯁꯤꯆꯨꯋꯦꯁꯟꯅꯤ ꯈꯪꯗꯦ
ꯎꯝ ꯊꯕꯛ ꯈꯥꯜꯂꯗꯤ ꯑꯩꯁꯨ ꯂꯥꯛꯀꯦ ꯊꯕꯛ ꯁꯨꯅꯤꯡꯉꯥꯏ
ꯍꯣꯏ ꯍꯣꯏ ꯀꯧꯕꯤꯔꯛꯀꯦ ꯈꯥꯟꯗꯗꯤꯀꯣ ꯍꯣꯏ ꯀꯥꯟꯅ ꯍꯣꯠꯅꯔꯤꯕꯅꯤꯅꯦ ꯐꯪꯒꯦꯅ
ꯀꯥꯟꯅ ꯍꯣꯠꯅꯧ
ꯎꯄꯥꯏ ꯂꯩꯇ꯭ꯔꯦ
ꯑꯝ ꯂꯩꯔꯒꯅꯤ ꯃꯇꯝꯁꯨ
ꯍꯣꯏ
ꯊꯕꯛ ꯈꯥꯜꯂꯗꯤ ꯌꯥꯝ ꯐꯅꯤꯕ ꯑꯗꯨꯒꯤ
ꯗꯨꯅꯦꯕ ꯄꯩꯁꯥ ꯊꯕꯛ ꯍꯧꯖꯤꯛ ꯍꯧꯖꯤꯛꯀꯥꯟꯁꯤꯗꯤ ꯁꯔꯚꯤꯁꯒꯨꯝꯕꯁꯦ ꯄꯩꯁꯥꯅ ꯂꯣꯏ ꯂꯩ ꯈ꯭ꯔꯦꯕ ꯑꯗꯨꯒꯤ ꯑꯩꯈꯣꯏꯒꯤ ꯑꯩꯈꯣꯏ ꯂꯩꯔꯕ ꯃꯤꯁꯤꯡꯗꯤ ꯄꯩꯁꯥ ꯂꯩꯗꯕ ꯃꯤꯗꯤ ꯂꯥꯏꯔꯤꯛ ꯀꯥꯟꯅ ꯄꯥꯔꯒ ꯍꯣꯠꯅꯔ ꯑꯦꯖꯝ ꯊꯥꯔꯒ ꯇꯧꯗ꯭ꯔꯗꯤ ꯌꯥꯔꯣꯏꯕ
ꯎꯝ ꯄꯥꯎ ꯄꯥꯎ ꯄꯥꯔꯦ ꯑꯗꯨꯅ ꯐꯩꯗ
ꯍꯣꯏ
ꯃꯔꯛ ꯃꯔꯛꯇ ꯑꯩꯁꯨꯨꯝ ꯄꯥꯕꯤꯒꯦ ꯅꯪꯒꯤ
ꯍꯣꯏ ꯄꯥꯕꯤꯌꯨꯅꯦ ꯑꯩꯒꯤꯁꯨꯀꯣ ꯈꯔ ꯃꯇꯦꯡ ꯄꯥꯡꯉꯒꯗꯤ
ꯑꯗꯨ ꯑꯗꯨꯅꯦ
ꯑꯣ
ꯃꯇꯦꯡ ꯄꯥꯡ ꯑꯣꯏꯅ ꯑꯩꯁꯨ ꯄꯥꯗꯣꯏꯅꯦ
ꯄꯥꯡꯕꯤꯌꯣ
ꯍꯥ
ꯅꯣꯏ ꯀꯩꯐꯨꯟ ꯀꯩꯐꯨꯟꯗꯥꯏꯀꯣ
ꯎꯝ
ꯀꯩ ꯐꯨꯟꯗꯥꯏ ꯌꯨꯝꯁꯦ ꯀꯌꯥ ꯂꯩꯕ꯭ꯔꯥ ꯑꯗꯨ ꯁꯤ ꯀꯥꯏꯐꯨꯟꯗꯥꯏꯁꯦ ꯄꯥꯔꯠ ꯄꯥꯔꯠ ꯂꯩꯕ꯭ꯔꯥ ꯀꯃꯥꯏꯅ ꯇꯧꯕ꯭ꯔꯥ
ꯄꯠꯇ ꯂꯩ ꯄꯥꯕꯟ ꯄꯠꯇ ꯂꯩ
ꯑꯣ ꯑꯗꯨ ꯅꯪꯗꯤ ꯋꯥꯟꯔꯥ ꯇꯨꯔꯥ
ꯇꯨ
ꯑꯣ
ꯃꯤ ꯌꯥꯝꯕ꯭ꯔꯣ ꯅꯣꯏ ꯅꯣꯏ ꯅꯣꯏ ꯈꯨꯟꯁꯦ
ꯍꯣꯏ ꯌꯥꯝꯃꯤ ꯌꯨꯝꯁꯦ ꯁꯤꯛꯁꯇꯤ ꯁ ꯁꯤꯛꯁꯇꯤ ꯍꯦꯟꯕ꯭ꯔ ꯈꯪꯗꯦ
ꯄꯥꯔꯠ ꯇꯨꯗꯀꯣ
ꯎꯝ
ꯑꯣ ꯑꯣ ꯑꯗꯨ ꯑꯗꯨꯔꯣꯝꯗꯗꯤ ꯑꯁꯤ ꯔꯣꯡꯃꯩꯒꯤ ꯈꯨꯟ ꯃꯆꯥ ꯃꯆꯥꯁꯨ ꯌꯥꯝ ꯂꯩꯌꯦꯀꯣ
ꯎꯝ ꯌꯥꯝ ꯂꯩꯕꯅꯤ
ꯎꯝ
ꯄꯣꯏꯔꯣꯅ ꯅꯣꯡꯃ
ꯀꯣꯏꯔꯛꯀꯦ ꯔꯣꯡꯃꯩ ꯑꯩꯒꯤ ꯑꯩꯒꯤ ꯏꯃꯥꯟꯅꯕꯤ ꯏꯃꯥꯟꯅꯕꯁꯤꯡꯁꯨ ꯌꯥꯝ ꯂꯩꯌꯦ ꯅꯣꯏꯔꯣꯝꯗꯀꯣ ꯁꯤ ꯀꯩꯅꯣ ꯑꯃ ꯈꯨꯟ ꯑꯃ ꯂꯩ ꯂꯩꯌꯦ ꯖꯥꯗꯣꯅꯥꯡꯒꯤ ꯈꯨꯟꯅ ꯀꯛꯑ ꯀꯩ ꯀꯧꯕ꯭ꯔꯥ ꯑꯗꯣ ꯄꯨꯏꯂꯣꯟ ꯍꯣꯏ ꯄꯨꯏꯂꯣꯟ ꯑꯗꯨ ꯑꯩꯒꯤ ꯐ꯭ꯔꯦꯟ ꯑꯩꯒꯤ ꯏꯃꯥꯟꯅꯕꯤ ꯌꯥꯝ ꯂꯩꯌꯦꯕ
ꯑꯣ
ꯁꯤ ꯅꯅꯨꯡꯕꯥꯗꯁꯨ ꯁꯤ ꯌꯥꯝ ꯂꯩꯌꯦ ꯑꯩꯒꯤꯗꯤ ꯑꯩꯅꯗꯤ ꯔꯣꯡꯃꯩꯕꯨ ꯑꯩ ꯌꯥꯝꯗꯤ ꯇꯟꯅꯕꯀꯣ ꯑꯗꯒꯤ
ꯑꯣ ꯑꯗꯨꯗꯤ ꯑꯩꯈꯣꯏ ꯂꯣꯟꯝꯁꯨ ꯅꯪ ꯈꯪꯉꯝ ꯈꯪꯉꯝꯒꯅꯤ ꯀꯣ
ꯅꯪꯒꯤ ꯈꯨꯟꯁꯨ ꯇꯥꯏꯌꯦ ꯑꯗꯨ ꯅꯪꯒꯤ ꯈꯨꯟꯒꯤ ꯃꯤꯁꯨ ꯈꯪꯉꯦꯕ ꯑꯗꯨ ꯑꯩ ꯃꯣꯏꯒꯤ ꯃꯤꯡꯗꯣ ꯂꯣꯏ ꯀꯧꯈ꯭ꯔꯦ ꯍꯧꯖꯤꯛ ꯌꯥꯝꯕꯅꯤꯅ
ꯑꯣ
ꯀꯩꯐꯨꯟꯗꯥꯏ ꯀꯩꯐꯨꯟꯇꯥꯏ ꯁꯤ ꯖꯤꯔꯤꯗꯁꯨ ꯑꯩꯈꯣꯏꯒꯤ ꯈꯨꯟ ꯅꯨꯄꯤ ꯑꯃ ꯑꯩꯈꯣꯏꯒꯤ ꯂꯩꯀꯥꯏꯗꯒꯤ ꯃꯌꯨꯝ ꯄꯥꯟꯕꯀꯣ ꯑꯗꯨꯨꯁꯨ ꯂꯩꯌꯦ ꯑꯃ
ꯏꯅꯦ ꯏꯅꯦ ꯑꯈꯣꯏꯒꯤꯅꯦ ꯃꯔꯔꯁꯨ ꯂꯩꯉꯣꯏꯅꯦ
ꯎꯝ
ꯏꯃꯥꯟꯅꯕꯒꯤ ꯃꯃꯥꯗꯣ ꯂꯩꯌꯥꯡꯉꯩꯅꯤ
ꯑꯣ ꯑꯣ
ꯃꯥꯒꯤ ꯃꯤꯡꯗꯣ ꯑꯦꯁꯊꯥꯔ ꯍꯥꯏꯕꯅꯤꯅꯤ
ꯃꯃꯥꯏꯒꯤ ꯃꯤꯡꯗꯨꯔꯥ
ꯑꯣ ꯋꯥꯡꯉꯒꯀꯣ
ꯑꯣ
ꯈꯡꯉꯝꯒꯅꯤ ꯅꯪ
ꯑꯩ ꯈꯨꯟ ꯃꯅꯥꯔꯗꯤ ꯃꯁꯛ ꯌꯦꯡꯂꯡꯗꯤꯀꯣ
ꯑꯝ ꯑꯩꯁ ꯋꯥꯢ ꯍꯦ
ꯑꯁꯤ ꯊꯐ ꯃꯤꯅꯤꯠ ꯁꯨꯔꯗꯤ ꯃꯊꯛ ꯃꯊꯟ ꯑꯗꯨꯝ ꯃꯨꯠꯊꯠꯅꯤꯀꯣ ꯇꯧꯕ꯭ꯔꯥ
ꯍꯣꯏ ꯇꯧꯕꯅꯤ ꯒꯦꯝ ꯁꯥꯟꯅꯕ꯭ꯔꯥ ꯅꯪ
ꯁꯥꯟꯅꯁꯤꯗ ꯃꯇꯝ ꯂꯩꯇꯦ ꯒꯦꯝꯁ ꯁꯥꯟꯅꯕꯒꯤ
ꯑꯥ ꯒꯦꯝꯁꯨ ꯗ꯭ꯔꯒ ꯀꯩꯅꯣ ꯅꯨꯄꯥ ꯁ꯭ꯅꯥꯕꯗ ꯑꯣꯏꯔꯝꯃꯅꯤꯀꯣ
ꯀꯗꯥꯏꯗꯤ ꯑꯗꯨꯒꯤ ꯃꯇꯝ ꯑꯇ ꯂꯩꯇꯦꯗ ꯁꯤ ꯉꯔ ꯅ ꯅ ꯅꯍꯥꯟ ꯑꯩꯒꯤ ꯀꯖꯤꯟ ꯁꯤꯁꯇꯔꯅ ꯑꯁꯤꯒꯤ ꯑꯦꯞꯗꯣ ꯊꯥꯔꯛꯄ ꯑꯗꯒꯤ ꯉꯁ ꯁꯤꯗꯒꯤ ꯑꯟ ꯇꯧꯔꯣ ꯍꯥꯏꯅ ꯊꯥꯔꯛꯄꯗꯒꯤ ꯑꯩ ꯉꯔꯥꯡꯅ ꯔꯦꯖꯤꯁꯇꯔ ꯇꯧꯔꯒ ꯉꯁꯤ ꯑꯌꯨꯛꯅ ꯀꯣꯜ ꯇꯧꯕ ꯍꯧꯎꯕ
ꯑ ꯀꯣꯁꯨ ꯃꯥꯃ ꯇ ꯑꯗꯨ ꯇ
ꯅꯅꯥꯃ ꯑꯅꯤ ꯁꯨꯕꯅꯦ ꯑꯩꯅ ꯇꯧꯕꯗꯣ ꯉꯁꯥꯏ ꯅꯨꯞ ꯄꯤꯑꯃ ꯊꯦꯡꯅꯩꯌꯦ ꯑꯗꯨꯒ ꯃꯤꯅꯤꯗꯣ ꯊꯦꯜꯐ ꯑꯣꯏꯔꯕꯒꯤ ꯃꯊꯟꯗ ꯑꯗꯨꯝ ꯀꯛꯊꯈ꯭ꯔꯦ ꯑꯗꯨꯒ
ꯑꯝ
ꯅꯝꯕ ꯃꯨ ꯇꯥꯎꯕ
ꯎꯝ ꯋꯆꯦꯗ ꯁꯨ ꯑꯗꯨꯝ
ꯁꯤꯒꯤꯁꯦ ꯀꯣ ꯑꯥ ꯀꯣꯜ ꯇꯧꯔꯒꯀꯣ
ꯎꯝ
ꯀꯣꯜ ꯇꯧꯔꯒ ꯀꯩꯅꯣ ꯑꯩꯈꯣꯏꯅ ꯐꯥꯎꯅꯗ꯭ꯔꯁꯨ ꯇꯥꯁꯤꯗ ꯑꯗꯨꯝ ꯀꯥꯎꯟ ꯇꯧꯕ꯭ꯔꯥ
ꯎꯝ ꯑꯩꯈꯣꯏꯅ ꯀꯣꯜ ꯇꯧꯗꯣꯏꯅꯦ
ꯑꯣ ꯔꯤꯁꯤꯞ ꯇꯧꯗ꯭ꯔꯗꯤ ꯄꯥꯗꯕꯅꯤꯀꯣ
ꯍꯣꯏ ꯇꯦꯛꯁ ꯑꯩ ꯅꯉꯣꯟꯗ ꯇꯦꯛꯁ ꯑꯃꯨꯛ ꯊꯥꯔꯛ ꯀꯦ ꯀꯣꯜ ꯂꯣꯏꯕ ꯇ ꯀꯣ
ꯑꯥ ꯑꯥ ꯍꯣꯏ ꯍꯣꯏ
ꯁꯤ ꯅꯝꯕꯔ ꯑꯣꯏꯔꯝꯅꯤꯅ ꯑꯩꯉꯣꯟꯗ